ꯍꯜꯂꯣ
ꯇꯞ ꯍꯣꯏ ꯇꯥꯔꯦ ꯇꯥꯔꯦꯀꯣ ꯅꯪꯁꯨ ꯇꯥꯏꯌꯦ ꯇꯥꯗꯕ꯭ꯔꯣ
ꯃꯈꯣꯟ ꯀꯌꯥꯃꯨꯛꯁꯨ ꯇꯞꯄ꯭ꯔꯣ
ꯇꯞꯇꯦ
ꯇꯠꯇꯦ
ꯅꯣꯛ ꯀꯩꯅꯨ ꯅꯪ ꯌꯥꯝ ꯅꯣꯛ ꯀꯟꯕ꯭ꯔꯣ
ꯑ ꯆꯥꯛ ꯆꯥꯔꯕꯣ
ꯆꯥꯗ꯭ꯔꯤꯌꯦ ꯊꯣꯡꯐꯥꯎ ꯊꯣꯡꯗ꯭ꯔꯤꯗ
ꯀꯩ ꯍꯤꯟꯖꯥꯡꯅꯣ
ꯊꯣꯡꯗ꯭ꯔꯤꯌꯦ ꯅꯪꯗꯤ ꯆꯥꯔꯕꯣ
ꯀꯩ ꯍꯥꯏꯕ ꯐꯖꯅ ꯇꯗꯦ
ꯊꯣꯡꯗ꯭ꯔꯤꯌꯦ ꯍꯥꯏꯕ
ꯑꯣ ꯊꯦꯡꯉꯦꯍꯦ ꯊꯣꯡꯉꯣꯗ
ꯏꯊꯟꯇ ꯑꯣꯏꯕꯒꯤ ꯆꯥꯅꯤꯡꯗ꯭ꯔꯕ ꯉꯁꯤꯗꯣ ꯑꯩ ꯉꯁꯥꯏ ꯈꯔ ꯆꯥꯊꯣꯛꯈꯤꯕꯒꯤ
ꯑꯣ
ꯅꯪꯗꯤ ꯅꯪꯗꯤ ꯍꯦꯟꯖꯥꯡ ꯍꯥꯎ ꯍꯥꯎꯒꯗꯕ ꯃꯥꯜꯂꯦ
ꯎꯝ ꯑꯩ ꯍꯤꯟꯖꯥꯡ ꯑꯍꯥꯎꯕꯥ ꯊꯣꯡꯉꯦ ꯉꯁꯤ
ꯁꯦꯁ ꯀꯩ ꯍꯦꯟꯖꯥꯡꯅꯣ
ꯑꯣꯛꯁꯥꯅꯤꯗ
ꯑꯁ ꯑꯩꯅ ꯆꯥꯅꯤꯡꯉꯒ ꯂꯩꯕ ꯍꯦꯟꯁꯥꯡꯒ ꯊꯣꯡꯖꯜ ꯂꯩꯔꯝꯃꯤꯅꯦ ꯅꯪ ꯁꯤꯗꯤ ꯀꯧꯕ ꯌꯥꯗ꯭ꯔꯣ ꯌꯥꯝ ꯐꯠꯇꯦꯗ ꯅꯪꯁꯨ
ꯅꯣꯡ ꯐꯥꯗꯣꯛ ꯆꯥꯕꯅꯦ ꯅꯪꯗꯤ ꯀꯧꯒꯦ ꯍꯥꯏꯔꯁꯨ ꯂꯥꯞꯅ ꯂꯩꯔ ꯀꯃꯥꯏꯅ ꯀꯧꯒꯦꯔꯣ
ꯀꯧ ꯑꯗꯨꯝ ꯂꯥꯛꯀꯅꯤ ꯑꯩ ꯉꯁꯤ ꯕꯖꯥꯔ ꯊꯣꯛꯏꯅꯦ
ꯎꯝ ꯑꯗꯨ ꯑꯩꯉꯣꯟꯗꯁꯨ ꯑꯩꯁꯨ ꯈꯪꯕꯁꯨ ꯅꯠꯇ꯭ꯔꯒ ꯅꯣꯏꯗꯤ ꯅꯣꯏ ꯅꯥꯇꯣꯝ ꯅꯇꯣꯝ ꯂꯛꯑꯦ ꯆꯠꯂꯦ
ꯑꯦ ꯊꯣꯛꯅꯤꯡꯉꯒ ꯊꯣꯛꯄ ꯅꯠꯇꯦ ꯊꯕꯛ ꯂꯩꯕꯒꯤ ꯊꯣꯛꯄꯅꯦ ꯌꯥꯝ ꯋꯥꯏ
ꯊꯕꯛꯁꯨ ꯌꯥꯝ ꯂꯩꯍꯦ ꯅꯪꯁꯨ
ꯍꯣꯏ ꯑꯁ ꯈꯪꯗꯦꯍꯦ ꯊꯕꯛ ꯂꯩꯔꯗꯤ ꯑꯗꯨꯝ ꯂꯩꯕ ꯇ꯭ꯔꯒꯅ ꯀꯔꯤ ꯑꯃꯨ ꯑꯗꯨꯝ ꯂꯩꯇꯕ
ꯑꯩ ꯅꯪꯗꯤ ꯀꯩꯅꯣ ꯇꯧꯕ ꯆꯠꯇ꯭ꯔꯕꯣ ꯅꯣꯏ ꯅꯪꯅ ꯇꯝꯕꯗꯣ ꯂꯣꯏꯔꯕꯣ
ꯂꯣꯏꯗ꯭ꯔꯤꯗ ꯑꯩꯈꯣꯏꯒꯤ ꯑꯦꯛꯖꯥꯝꯗꯣ ꯄꯣꯁꯄꯣꯟ ꯇꯧꯈꯤꯕꯗꯣ
ꯑꯣ
ꯑꯗꯣ ꯑꯃꯨꯛ ꯂꯥꯛꯇ꯭ꯔꯤꯗ ꯑꯗꯣ ꯉꯥꯏꯔꯤꯅꯤꯅꯦ ꯄꯣꯁꯄꯣꯟ ꯇꯧꯗ꯭ꯔꯗꯤ ꯑꯦꯛꯖꯥꯝ ꯂꯣꯏꯔꯒ ꯍꯧꯖꯤꯛ ꯁꯨꯇꯤ ꯈꯔ ꯐꯪꯉꯒ ꯅꯨꯡꯉꯥꯏꯅ ꯂꯩꯒꯗꯕꯗꯣ
ꯑꯁ ꯅꯨꯡꯉꯥꯏꯇꯦꯗ
ꯍꯣꯏ ꯑꯁ ꯃꯇꯝ ꯌꯥꯝ ꯃꯥꯡꯍꯜꯂꯦ ꯑꯩꯗꯤ ꯑꯦꯛꯖꯥꯝ ꯂꯣꯏꯔꯒ ꯊꯕꯛ ꯊꯤꯒꯦ ꯈꯜꯂꯤꯅꯤꯅꯦ ꯊꯥ ꯑꯃꯈꯇꯪ ꯑꯣꯏꯔꯁꯨꯀꯣ ꯊꯥ ꯑꯃꯈꯛꯇ ꯑꯣꯏꯔꯁꯨ ꯑꯉꯥꯡ ꯂꯧꯕꯒꯨꯝꯕ ꯆꯥ ꯄꯨꯊꯣꯛ ꯄꯨꯁꯤꯟꯒꯤ ꯊꯕꯛꯇꯣ ꯇꯧꯒꯦꯅ ꯈꯟꯕꯅꯦ
ꯑꯗꯨ ꯊꯥ ꯑꯃꯒꯤꯗꯃꯛ ꯈꯛꯇꯗꯤ ꯌꯥꯔꯣꯏꯗ
ꯀꯔꯤꯒꯤ
ꯑꯗꯨꯃꯥꯏ ꯌꯥꯗꯕꯅꯦ ꯃꯣꯏ ꯑꯉꯥꯡꯒꯨꯝꯕ ꯂꯧꯕ ꯈꯣꯠꯄꯩꯗꯤ ꯍꯥꯏꯗꯤ ꯊꯥ ꯃꯇꯝ ꯄꯤꯕꯅꯦꯕ ꯑꯗꯨ ꯑꯁꯤ ꯁꯤ ꯊꯥ ꯑꯁꯤꯐꯥꯎ ꯇꯧꯒꯅꯤ ꯍꯥꯏꯕꯗꯣ
ꯑꯁ ꯗꯥꯎ ꯂꯩꯇꯦꯍꯦ ꯑꯩꯗꯤ ꯑꯗꯨꯗꯤ
ꯑꯗꯨꯒꯨꯝꯕ ꯁꯨꯔꯨꯛꯄꯨꯗꯤ ꯀꯦꯐꯦꯒꯨꯝꯕꯗ ꯑꯣꯏꯅ ꯌꯥꯎꯕ
ꯑꯗꯨ ꯑꯗꯨꯁꯨꯅꯦ ꯑꯩꯗꯤ ꯕꯖꯥꯔꯒ ꯌꯥꯝ ꯂꯥꯞꯅ ꯂꯩꯕꯅꯤꯅ ꯀꯣ ꯆꯠꯊꯣꯛ ꯆꯠꯁꯤ ꯍꯥꯏꯁꯨ ꯕꯔꯥꯁꯨ ꯃꯣꯏ ꯌꯥꯝ ꯆꯠꯀꯅꯤꯅꯦ
ꯑꯗꯨ ꯅꯪꯁꯨ ꯐꯔꯛ ꯌꯥꯝ ꯇꯥꯛꯏꯅꯦ ꯆꯠꯄ ꯃꯐꯝꯁꯦ
ꯍꯣꯏ ꯑꯁ ꯑꯩꯒꯤꯁꯦ ꯈꯪꯗ꯭ꯔꯦꯗ
ꯅ ꯃꯜꯂꯦꯕꯣ ꯖꯥꯔꯗꯤꯦ
ꯍꯣꯏ ꯂꯥꯃꯜꯂꯦ ꯑꯗꯨ ꯂꯥꯞꯄꯦꯅ ꯕꯖꯥꯔ ꯔꯣꯝꯗ ꯂꯩꯔꯁꯨ ꯀꯣ ꯑꯃꯨꯛ ꯑꯩꯒꯤ ꯄꯩꯁꯥ ꯌꯥꯝ ꯇꯥꯒꯅꯦꯕ ꯕꯖꯥꯔ ꯔꯣꯝꯗꯗꯤ ꯔꯦꯟꯗꯤ ꯃꯃꯜ ꯌꯥꯝ ꯋꯥꯡꯉꯤꯅꯀꯣ
ꯎꯝ
ꯑꯩꯈꯣꯏ ꯑꯁꯤꯗꯗꯤ ꯈꯤꯇꯪꯅꯦꯕ ꯑꯗꯨꯒ ꯑꯩꯒꯤ ꯇꯝꯐꯝꯗꯨꯁꯨ ꯅꯛꯈ꯭ꯔꯦꯕ ꯑꯗꯨꯒꯤ ꯗꯕ ꯑꯩ ꯕꯖꯥꯔꯗ ꯂꯩꯔ ꯏꯗꯤ ꯗꯕꯎ ꯗꯕꯎ ꯗꯕꯎ ꯁꯔꯀꯦꯅꯤꯕ ꯅꯣꯡꯃꯗ ꯕꯔꯗ ꯕꯔꯥꯗ ꯐꯥꯎ ꯌꯥꯡꯈꯩ ꯍꯅ ꯆꯠꯀꯅꯤ
ꯎꯝ
ꯑꯗꯨꯒꯤ ꯈꯜꯂꯒ ꯌꯥꯝ ꯋꯥꯅ ꯂꯩꯔꯤꯕꯅꯤꯅꯦ ꯑꯩꯁꯨ ꯑꯁ ꯂꯩꯅꯤꯡꯉꯒ ꯂꯩꯕ ꯅꯠꯇꯦꯍꯦ ꯁꯤꯗꯀꯥꯁꯦ
ꯏꯊꯟꯗꯗꯤ ꯑꯗꯨꯗ ꯑꯗꯣꯝ ꯁꯥꯏꯗ ꯂꯩꯕꯗꯤ ꯅꯨꯡꯉꯥꯏꯔꯝꯣꯏ ꯑꯩꯣꯏꯅ ꯑꯁꯤ ꯁꯥꯏꯗꯠꯇ ꯃꯤ ꯌꯥꯝ ꯂꯩꯔꯕꯅꯤꯅ ꯈꯔꯗꯤ ꯅꯨꯡꯉꯥꯏꯔꯦ
ꯍꯣꯏ ꯏꯃꯥꯟꯅꯕꯤ ꯏꯕꯥꯅꯤ ꯈꯛꯇ ꯂꯩꯕꯅꯦꯕ ꯑꯗꯨꯒꯤ ꯑꯩ ꯌꯨꯝ ꯆꯠꯈ꯭ꯔꯗꯤꯀꯣ ꯃꯥꯗꯣ ꯂꯥꯛꯈꯤꯔꯣꯏ ꯇ꯭ꯔꯣ ꯂꯥꯛꯑꯣ ꯂꯥꯛꯑꯣ ꯂꯩꯕ ꯅꯨꯡꯉꯥꯏ ꯃꯊꯟꯇ ꯂꯩꯕ ꯅꯨꯡꯉꯥꯏꯇꯦꯅ ꯑꯗꯨꯝ ꯍꯦꯛ ꯍꯦꯛ ꯀꯧꯋꯦꯕ
ꯎꯝ ꯈꯪꯗꯦꯗ ꯑꯩꯈꯣꯏꯗꯤ ꯃꯤ ꯌꯥꯝꯕꯅꯤ ꯅꯨꯡꯉꯥꯏꯔꯦ ꯂꯩꯕꯗꯤ
ꯍ
ꯐꯄꯥ ꯐꯦ ꯄꯦꯀꯦꯠꯅꯦ ꯂꯩꯕ ꯍꯧꯖꯤ
ꯑꯗꯨ ꯅꯨꯡꯉꯥꯏ ꯌꯨꯝꯒ ꯆꯞ ꯃꯥꯟꯅꯔꯝꯃꯅꯤ ꯅꯣꯏ
ꯃꯅꯔꯦꯗ ꯅꯪꯅꯁꯨ ꯂꯩꯔꯦ ꯑꯃꯨꯛꯀꯣ ꯑꯗꯨꯝ ꯅꯣꯏꯅ ꯎꯅ ꯇꯥꯅꯔꯕ ꯉꯥꯛꯇꯅꯤ
ꯍꯣꯏ ꯍꯣꯏ ꯅꯣꯡ ꯐꯥꯗꯣꯛ ꯇꯥꯜꯂꯁꯨ ꯑꯃꯅ ꯄꯨꯂꯞ ꯄꯨꯂꯞ ꯊꯣꯉꯒ ꯆꯥꯕ ꯇꯧꯎꯣ ꯀꯩꯅꯣ ꯏꯤꯁ
ꯑꯗꯨꯃꯛ ꯇꯧꯅꯤꯡꯉꯥꯏ ꯃꯇꯝ ꯂꯩꯇꯦ
ꯈꯁ ꯀꯔꯤꯒꯤꯅꯣ ꯆꯥꯃꯤꯟꯅꯥꯕ ꯅ ꯈꯥꯎꯕꯅꯤ ꯀꯔꯤꯔꯣ
ꯋꯥꯕꯅꯤꯅꯦꯍꯦ ꯃꯤ ꯄꯨꯂꯞ ꯃꯤ ꯌꯥꯝꯕꯅꯤꯅ ꯄꯨꯂꯞ ꯄꯨꯜꯂꯞꯀꯤ ꯊꯣꯡꯕꯗꯤ ꯆꯐꯨ ꯂꯩꯇꯦꯅꯦ ꯁꯥ ꯃ ꯁꯥꯥꯒꯤ ꯊꯎꯅꯤꯒꯦ ꯆꯞꯄꯨ ꯆ ꯑ
ꯃꯁꯥ ꯃꯁꯥꯒꯤ ꯊꯣꯡꯉꯒ ꯄꯨꯂꯞ ꯆꯥꯃꯤꯟꯅꯔꯣ
ꯑꯗꯨꯃꯥꯏꯅ ꯆꯥꯃꯤꯟꯅꯒꯅꯤ ꯉꯁꯤꯗꯤ
ꯑꯣ ꯑꯩꯁꯨ ꯂꯩꯖꯔꯝꯃꯗꯤꯕꯀꯣ ꯆꯥꯕ ꯐꯪꯒꯗꯕꯅꯤꯅꯦ
ꯅꯪꯅ ꯂꯥꯞꯅ ꯂꯩꯕꯅꯤꯅꯄꯥꯥꯏ ꯂꯩꯇ꯭ꯔꯦ
ꯀꯦꯖꯤꯗ ꯀꯌꯥ ꯄꯤꯒꯦ ꯑꯣꯛꯇꯣ
ꯑꯁꯥꯝ ꯃꯔꯤ ꯌꯥꯡꯈꯩ ꯄꯤꯌꯦ
ꯆꯥꯝꯃꯔꯤ ꯌꯥꯡꯈꯩ ꯇꯥꯉꯤꯍꯦ
ꯑꯦ
ꯑꯣꯛꯇꯤ ꯑꯗꯨꯝ
ꯑꯁ ꯃꯁꯛ ꯉꯁꯤꯗꯤ ꯑꯣꯁꯥ ꯃꯁꯛ ꯌꯥꯝ ꯐꯖꯕꯗꯨ ꯍꯥꯎꯒꯅꯤ
ꯑꯁ ꯑꯗꯨꯃꯥꯏꯅ ꯍꯥꯏꯔꯛꯀꯅꯨꯍꯦ
ꯍꯣꯅꯦꯕ ꯑꯗꯨꯗꯤ ꯃꯇꯣꯡ ꯌꯥꯎꯗ꯭ꯔꯦꯗꯅ ꯃꯍꯥꯎ ꯉꯥꯛꯇ
ꯍꯣꯏ
ꯑꯁ ꯌꯥꯝ ꯍꯥꯎꯔꯅꯤ ꯃꯇꯣꯡꯁꯨ ꯆꯥꯎꯅ ꯆꯥꯎꯅ ꯊꯝꯕꯅꯦ ꯑꯩꯅ ꯑꯁ ꯐꯖꯅ ꯁꯦꯠꯊꯔꯅꯤ ꯑꯩꯅ ꯊꯣꯡꯉꯤꯅꯤꯅꯦ ꯅꯕꯦꯝꯃꯅ ꯄꯨꯖꯥꯔꯤꯅꯤꯅꯦ ꯍꯥꯥ
ꯅꯪꯒꯤ ꯑꯈꯨꯠꯁꯨ ꯇꯪꯅꯤꯡꯉꯦꯕ
ꯍꯥꯎꯕꯅꯦꯍꯦ ꯈꯣꯏ ꯈꯨꯠꯁꯨ
ꯍꯥꯎꯗꯤ ꯍꯥꯎ ꯍꯣꯏꯅꯦ ꯍꯥꯎꯔꯝꯒꯅꯤꯗꯤ ꯈꯜꯂꯦꯕ ꯃꯊꯪ ꯄꯥꯔꯇꯤ ꯇꯧꯕꯗꯗꯤ ꯅꯪ ꯅꯪ ꯇꯧꯀꯣ ꯊꯣꯡꯕ ꯈꯣꯠꯄ ꯅꯪ ꯊꯣꯡꯕ ꯈꯣꯠꯄ ꯆꯥꯕ ꯐꯪꯗ꯭ꯔꯤ ꯑꯁꯦꯡꯕ
ꯑꯗꯨꯅꯦ ꯅꯍꯥꯟꯃꯨ ꯑꯩꯈꯣꯏꯅ ꯀꯔꯤꯕ ꯑ ꯍꯣꯏ ꯄꯥꯔꯇꯤ ꯇꯧꯕꯗꯣ ꯌꯦꯟꯁꯥꯒꯤ
ꯑꯥ
ꯑꯗ ꯌꯦꯟꯁꯥ ꯂꯣꯏꯅ ꯀꯥꯕꯗꯣ ꯍꯥꯎꯏꯅꯦ ꯀꯥꯕ ꯃꯅꯝ ꯉꯥꯛꯇ
ꯅꯪ ꯀꯥꯎꯗꯕ꯭ꯔꯣ ꯑꯗꯣ
ꯑꯝ
ꯑꯗꯣ ꯅꯪ ꯊꯣꯡꯉꯣ ꯌꯥꯗ꯭ꯔꯣ
ꯀꯩꯅꯣ ꯑꯩꯈꯣꯏ ꯂꯥꯛꯇ꯭ꯔꯤꯉꯩꯗꯤ ꯍꯥꯟꯅ ꯊꯣꯡꯕ ꯂꯣꯏꯔꯝꯃꯒ
ꯅꯪꯗꯤ ꯌꯥꯝ ꯆꯤꯟꯕꯅꯤ ꯅ ꯉꯥꯏꯕꯁꯨ ꯉꯝꯗꯦ ꯃꯊꯪꯗꯗꯤ ꯑꯁꯦꯡꯕ ꯅꯪ ꯊꯣꯡꯉꯣꯀꯣ
ꯑ ꯑꯁ ꯑꯁ ꯊꯣꯡꯉꯅꯤ ꯑꯩ ꯑꯩꯅ ꯑꯗꯨꯝ ꯊꯦꯡꯅ ꯑꯗꯨꯝ ꯈꯨꯟꯗ ꯌꯧꯔꯛꯑꯦ
ꯑꯗꯣ ꯅꯪ ꯅꯪꯁꯨ ꯀꯩꯅꯣ ꯇꯧꯑꯣꯅꯦꯍꯦ ꯑꯦꯇ ꯈꯔ ꯉꯟꯅ ꯉꯟꯅ ꯂꯥꯛꯅꯕ ꯅꯣꯡ ꯐꯥꯗꯣꯛꯇꯤ ꯇꯧꯕ ꯌꯥ
ꯑꯁ ꯉꯟꯅ ꯂꯥꯛꯄꯁꯦ ꯒꯥꯔꯤꯗꯨꯅ ꯌꯥꯗꯦꯅꯦ ꯍꯦꯛꯇ ꯉꯟꯅ ꯂꯥꯛꯑꯁꯨ ꯒꯥꯔꯤꯗꯣ ꯃꯤ ꯂꯥꯛꯇꯕꯅꯤ ꯉꯥꯏꯕꯗ ꯁꯤꯒꯦ ꯇꯧꯋꯦꯅꯦ
ꯑꯗꯨꯁꯨ ꯇꯨꯝꯕ ꯑꯩꯈꯣꯏꯒꯤ ꯈꯨꯟꯁꯦꯒꯔꯤꯁꯨ ꯌꯥꯝ ꯅꯨꯡꯉꯥꯏꯇꯕꯀꯣ
ꯎꯝ ꯑꯗꯨꯒꯤ ꯇꯟꯗꯀꯣ ꯉꯟꯅ ꯊꯣꯛꯑꯁꯨ ꯑꯗꯨꯝ ꯊꯦꯡꯅ ꯂꯥꯛꯄ ꯎꯄ ꯐꯪꯉꯦ
ꯎꯝ ꯑꯩꯁꯨꯀꯣ ꯅꯣꯡ ꯐꯗꯣꯛ ꯌꯨꯝ ꯆꯠꯅꯤꯡꯉꯁꯨ ꯌꯨꯝ ꯑꯥꯗ ꯌꯧꯔꯒ ꯃꯤ ꯄꯤꯛ ꯎꯞ ꯇꯧꯅꯤꯡꯉꯥꯏ ꯂꯩꯇꯕꯗꯣ ꯑꯗꯨꯒꯤ ꯈꯜꯂꯒ ꯑꯁ ꯌꯥꯝ ꯆ ꯑꯗꯨꯒꯤ ꯈꯜꯂꯒꯁꯨ ꯑꯗꯨꯝ ꯂꯩꯔꯤꯅꯦ ꯁꯤꯗ
ꯑꯗꯨꯅꯦ ꯑꯁ ꯈꯨꯟꯗꯗꯤ ꯆꯠꯅꯤꯡꯉꯦꯕ ꯑꯗꯨ ꯑꯁ ꯃꯈꯥꯗꯒꯤ ꯀꯥꯈꯠꯀꯗꯧꯕ ꯇꯟꯕ ꯒꯤ ꯀꯣ ꯑꯗꯨꯝ ꯇꯣꯛꯑꯦ
ꯍꯣꯏ ꯑꯩꯁꯨꯅꯦ ꯍꯥꯏꯗꯤ ꯈꯤꯇꯪ ꯀꯔꯤꯒꯨꯝꯕ ꯄ꯭ꯔꯣꯒ꯭ꯔꯥꯝꯒꯨꯝꯕꯀꯣ ꯄꯔꯇꯤꯒꯨꯝꯕ ꯀꯔꯤ ꯐꯪꯁꯟꯒꯨꯝꯕ ꯈꯤꯇꯪ ꯈꯤꯇꯪ ꯂꯩꯕꯗ ꯑꯩꯈꯣꯏꯗꯁꯨ ꯆꯠꯅꯤꯡꯉꯦꯕ ꯑꯗꯨꯏꯁꯨ ꯂꯧꯕꯤꯅꯤꯉꯥꯏ ꯂꯥꯛꯅꯤꯉꯥꯏ ꯃꯤ ꯂꯩꯇꯕꯗꯣ
ꯑ
ꯑꯗꯨꯒꯤ ꯈꯜꯂꯒ ꯕꯤꯠ ꯍꯦꯛꯇ ꯇꯦꯛꯑꯦꯕ
ꯎꯝ ꯀꯔꯤꯗꯤ ꯎꯄꯥꯏ ꯂꯩ
ꯍꯣꯏꯅꯦ ꯃꯤ ꯂꯩꯖꯗꯕ ꯀꯥꯏꯥꯁꯦꯀꯣ ꯋꯥꯈ꯭ꯔꯦꯗ
ꯅꯪꯅꯦ ꯄꯨꯡ ꯀꯌꯥꯗ ꯍꯧꯒꯠꯀꯦ ꯍꯟꯗꯛꯇꯤ
ꯑꯁ ꯑꯩ ꯍꯟꯗꯛꯇꯣ ꯅꯨꯡꯗꯥꯡꯗꯣ ꯇꯨꯝꯕ ꯌꯥꯗꯦ ꯀꯔꯤꯒꯤꯔꯥ ꯈꯪꯗꯦ ꯇꯨꯝꯗꯤ ꯇꯨꯝꯅꯤꯡ ꯌꯥꯝ ꯑꯗꯨ ꯁꯥꯕꯒꯤ ꯅꯠꯇꯦꯕ ꯇꯨꯝꯗꯤ ꯇꯨꯝꯅꯤꯡꯉꯒ ꯇꯨꯝꯕ ꯌꯥꯗꯕꯗꯣ ꯇꯨꯝꯊꯕ ꯌꯥꯗꯕꯗꯣ
ꯕꯣꯜ ꯒꯨꯝꯕꯗꯤ ꯌꯦꯡꯗꯔꯣ
ꯌꯦꯡꯉꯤꯗ ꯅꯣꯡ ꯐꯠꯇꯣꯛ ꯌꯦꯡꯉꯦ ꯅꯣꯡ ꯐꯥꯠꯇꯣꯛꯗꯤ ꯌꯦꯡꯗꯦꯗ ꯑꯩꯅ ꯌꯦꯡꯅꯤꯡꯕ ꯀꯟꯇ꯭ꯔꯤꯒꯨꯝꯕ ꯊꯣꯔꯛ ꯗꯨꯀꯥꯟꯗ ꯌꯦꯡꯉꯅꯤ ꯍꯌꯦꯡꯗꯤ ꯌꯦꯡꯒꯅꯤ ꯍꯌꯦꯡ ꯄꯨꯡ ꯃꯔꯤꯒ ꯄꯨꯡ ꯃꯔꯤꯒ ꯃꯈꯥꯏꯗ ꯄ꯭ꯔꯣꯔꯇꯨꯒꯣꯜ ꯂꯩꯌꯦ ꯍꯥꯏꯕꯅꯦ
ꯑꯁ ꯌꯥꯝ ꯉꯟꯃꯟꯗꯅ ꯑꯩꯗꯤ ꯇꯨꯝꯕ ꯍꯧꯒꯠꯀꯗꯧ ꯃꯥꯟꯦꯗꯅ
ꯑꯣ ꯑꯩꯈꯣꯏꯗꯤ ꯑꯗꯩ ꯌꯦꯡꯕ ꯂꯣꯏꯔꯒ ꯊꯕꯛ ꯆꯠꯅꯤꯡꯉꯥꯏꯁꯨ ꯂꯩꯇꯕꯅꯤꯅ ꯑꯗꯨꯝ ꯇꯨꯝꯝꯕꯩ ꯌꯥꯔ
ꯑꯗꯨꯅꯦ ꯑꯩꯗꯤ ꯊꯕꯛ ꯆꯠꯀꯗꯧꯕꯅꯤꯅ ꯑꯃꯨꯛꯀ ꯌꯦꯡꯉ ꯇꯨꯝꯗ꯭ꯔꯗꯤ ꯁꯤꯒꯅꯤ
ꯅ ꯍꯣꯏ ꯎꯝ ꯁꯨꯝꯃꯦ ꯁꯨꯝꯃꯦ ꯍꯥꯏꯗꯤ ꯌꯦꯡꯒꯅꯤ ꯌꯦꯡꯒ
ꯌꯦꯡꯉꯣ ꯌꯦꯡꯉꯣ ꯑꯩꯗꯤ ꯋꯥꯆꯦꯞꯇ ꯑꯣꯏꯅ ꯃꯣꯏ ꯏꯁꯇꯦꯇꯁ
ꯃꯇꯦꯡ ꯃꯇ ꯇꯣ
ꯎꯝ ꯑꯗꯨꯅ ꯐꯔꯦ ꯑꯗꯨ ꯀꯅꯥ ꯉꯝꯒꯦꯗꯤ ꯈꯪꯉꯦꯗꯅ
ꯍꯣꯏ ꯍꯣꯏ ꯍꯣꯏ ꯔꯣꯅꯥꯜꯗꯣꯗꯣ ꯍꯟꯗꯛꯅ ꯂꯣꯏꯔꯦꯗꯅꯀꯣ ꯃꯊꯪꯗꯗꯤ ꯁꯅꯕ ꯐꯪꯒꯗꯕ ꯃꯥꯟꯗ꯭ꯔꯦꯕ ꯑꯗꯨꯅ ꯑꯗꯨꯅ ꯃꯥꯒꯤ ꯐꯦꯟꯗꯤ ꯅꯠꯇꯦ ꯑꯗꯨ ꯑꯣꯏꯔꯁꯨ ꯌꯦꯡꯕꯤꯔꯒꯦ ꯅꯨꯡꯉꯥꯏꯇ꯭ꯔꯦ ꯀꯥꯏ ꯍꯥꯏꯅ ꯐꯥꯅꯦꯜ ꯗ
ꯔꯣꯅꯥꯜꯗꯣꯁꯦ ꯅꯪ ꯄꯥꯝꯗꯕ꯭ꯔꯣ ꯍꯥꯏꯁꯦ ꯃꯥꯒꯤ ꯐꯦꯟ ꯅꯠꯇꯦ ꯍꯥꯏꯕꯗꯤ ꯃꯦꯁꯤꯅ ꯄꯥꯝꯕ꯭ꯔꯣ
ꯑꯩꯗꯤ ꯃꯦꯁꯤꯒ ꯅꯥꯏꯃꯔꯒꯅꯦ
ꯎꯝ ꯑꯁ ꯅꯍꯥꯟ
ꯐꯖꯗꯤ ꯐꯖꯩꯌꯦꯕꯀꯣ ꯃꯁꯛꯇ ꯍꯥꯏꯔꯗꯤ ꯑꯗꯨꯕꯨ ꯈꯪꯗꯦ ꯑꯩꯅ ꯃꯦꯁꯤ ꯍꯥꯟꯅ ꯇꯧꯊꯣꯛ ꯈꯕꯒꯤ ꯆꯦꯟꯊꯣꯛ ꯆꯦꯟꯁꯤꯟ ꯇꯧꯕ ꯇꯜꯂꯦꯕ
ꯄꯥꯝꯕ ꯑꯣꯏꯗꯦꯗ ꯍꯥꯏꯕꯗꯤ ꯀꯔꯤꯒꯤꯔꯗꯤ ꯈꯪꯗꯦ
ꯑꯩꯁꯨ ꯀꯨꯔꯤꯒꯤ ꯔꯥ ꯈꯪꯗꯦ ꯃꯁꯥꯛꯄꯨꯗꯤ ꯐꯖꯩꯌꯦꯀꯣ ꯑꯗꯨꯒ ꯍꯣꯏ ꯃꯁꯛꯄꯗꯤ ꯐꯖꯩꯌꯦ ꯑꯗꯣ ꯃꯥꯒꯤ ꯃꯁꯛꯇꯣ ꯅꯨꯡꯁꯤꯕ ꯁꯛꯇꯝꯗꯤ ꯂꯩꯇꯦ
ꯂꯩꯇꯦꯗ ꯃꯤ ꯌꯥꯝꯅ ꯎꯁꯤꯠꯇꯕ ꯃꯥꯟꯕꯅꯤ ꯃꯁꯛ ꯇꯣ
ꯍꯣꯏ ꯃꯤ ꯌꯥꯝ ꯆꯥꯎꯊꯣꯛꯄ ꯃꯥꯜꯂꯦꯕ ꯑꯩꯈꯣꯏ ꯑꯩꯈꯣꯏ ꯑꯩꯈꯣꯏ ꯃꯦꯆꯤꯅ ꯍꯦꯟꯅ ꯅꯨꯡꯁꯤꯕ ꯁꯛꯇꯝ
ꯎꯝ ꯑꯗꯣ ꯅꯍꯥꯟ ꯕ꯭ꯔꯥꯖꯤꯜꯒꯤꯗꯣ ꯌꯦꯡꯕ꯭ꯔꯥ
ꯌꯦꯡꯉꯦ ꯖꯄꯥꯟꯒ ꯕ꯭ꯔꯥꯖꯤꯜꯒꯤꯗꯣ ꯑꯩ ꯌꯦꯡꯉꯦ
ꯎꯝ ꯑꯁ ꯑꯩ ꯐꯥꯔꯁꯇꯗꯤ ꯕ꯭ꯔꯖꯤꯜ ꯁꯞꯄꯣꯔꯠ ꯇꯧꯔꯝꯕꯅꯦꯕ ꯑꯗꯨꯗ ꯃꯄꯥꯟꯒꯤ ꯃꯤꯁꯤꯡꯗꯣ ꯌꯥꯝꯅ ꯁꯤꯔꯛꯈ꯭ꯔꯕ ꯑꯩꯗꯣ
ꯑꯩꯁꯨ ꯑꯩꯗꯤ ꯕ꯭ꯔꯥꯖꯤꯜ ꯑꯗꯨꯝ ꯁꯞꯄꯣꯔꯠ ꯇꯧꯋꯦ ꯅꯥꯏꯃꯥꯔ ꯂꯩꯕꯒꯤ ꯑꯩ ꯅꯥꯏꯃꯥꯔꯒꯤ ꯐꯦꯟ ꯑꯣꯏꯌꯦꯕ ꯑꯗꯨꯕꯨ ꯑꯗꯨ ꯅꯨꯃꯤꯠꯇꯣ ꯌꯦꯡꯗꯤ ꯌꯦꯡꯕꯅꯦꯕꯀꯣ ꯑꯗꯨꯒ ꯖꯄꯥꯟꯁꯤꯡꯗꯣ ꯍꯥꯟꯅ ꯆꯪꯈ꯭ꯔꯦꯗꯅ ꯑꯃ
ꯑꯥ
ꯑꯗꯨꯒꯤ ꯑꯩꯗꯣ ꯕꯤꯠ ꯌꯥꯝ ꯇꯦꯛꯈ꯭ꯔꯦꯕ ꯖꯄꯥꯟꯁꯤꯡ ꯍꯥꯟꯅ ꯆꯪꯈ꯭ꯔꯦ ꯍꯥꯏꯅ ꯑꯩꯗꯣ ꯕꯤꯠ ꯂꯩꯇꯕꯒꯤ ꯌꯦꯡꯉꯔꯣꯏꯒꯦ ꯇꯣꯛꯈ꯭ꯔꯒꯦ ꯂꯩꯕꯅꯦꯕ
ꯑꯥ
ꯑꯗꯨꯒ ꯏꯃꯥꯅ ꯕꯤ ꯑꯃꯅ ꯑꯁ ꯍꯧꯕꯇ ꯉꯥꯏꯔꯤꯍꯦ ꯌꯥꯝ ꯋꯥꯠꯂꯤꯌꯦꯦ ꯅꯣꯏꯁꯨ ꯆꯟꯕ ꯕ꯭ꯔꯥꯖꯤꯜꯁꯨ ꯆꯟꯒꯅꯤ ꯀꯩꯅꯣ ꯍꯥꯏꯕ ꯑꯗꯨꯒꯤ ꯑꯃꯨꯛ ꯌꯦꯡꯉꯦ
ꯑꯥ
ꯑꯗꯨꯒꯤ ꯃ ꯌꯦꯡꯕꯀꯥꯟꯗ ꯂꯣꯏꯕ ꯀꯥꯟꯗ ꯃꯣꯏ ꯉꯝꯕꯒꯤ ꯌꯥꯝ ꯍꯔꯥꯎꯋꯦꯕꯀꯣ ꯑꯗꯨꯒ ꯖꯄꯥꯟꯁꯤꯡꯗꯣ ꯎꯔꯒ ꯑꯃꯨꯛ ꯅꯨꯡꯁꯤꯕ
ꯑꯗꯨꯅꯦ ꯃꯣꯏ ꯀꯞꯄꯗꯣ ꯅꯨꯡꯉꯥꯏꯇꯕ ꯋꯥꯅꯤ
ꯍꯣꯏ ꯌꯥꯝ ꯅꯨꯡꯁꯤꯌꯦ ꯑꯩꯗꯤ ꯖꯄꯥꯟꯁꯨ ꯁꯞꯄꯣꯔꯠꯇꯗꯤ ꯇꯧꯋꯦꯕꯀꯣ ꯑꯗꯣ ꯕ꯭ꯔꯥꯖꯤꯜꯒ ꯊꯣꯛꯈ꯭ꯔꯕꯅꯤꯅ ꯎꯄꯥꯏ ꯂꯩꯇꯦꯕ ꯁꯠꯈꯔꯦꯚ ꯑꯩꯗꯤ
ꯎꯝ ꯇꯧꯒꯅꯤꯗ ꯅꯨꯡꯉꯥꯏꯇꯦ ꯑꯗꯨ ꯃꯣꯏꯗꯤ ꯀꯩꯅꯣ ꯇꯧꯗ꯭ꯔꯦꯅ ꯊꯣꯛꯈ꯭ꯔꯕ ꯃꯥꯜꯂꯦ ꯑꯥꯎꯠ ꯇꯧꯈ꯭ꯔꯦꯅ ꯑꯗꯨꯅꯤ ꯅꯨꯡꯉꯥꯏꯇꯦꯅꯦ
ꯑꯃ ꯑꯦꯐ ꯕꯤꯗ ꯎꯕ꯭ꯔꯥ ꯑꯉꯥꯡ ꯃꯆꯥ ꯑꯃ ꯀꯥꯞꯄꯒ ꯂꯩꯕꯗꯣ ꯑꯗꯣ ꯌꯥꯝ ꯅꯨꯡꯁꯤꯌꯦ
ꯀꯔꯤꯗꯤ ꯎꯄꯥꯏ ꯂꯩ ꯎꯄꯥꯏ ꯂꯩꯇꯦ
ꯖꯄꯥꯟ ꯉꯝꯗꯕꯒꯤ ꯌꯥꯝ ꯐꯖꯅ ꯀꯞꯄꯅꯦ ꯑꯗꯨ ꯑꯗꯨ ꯅꯨꯡꯁꯤꯌꯦ ꯌꯥꯝ ꯍꯣꯏ
ꯑꯇꯣꯞꯄ ꯃꯤꯒ ꯁꯥꯟꯅꯔꯗꯤ ꯐꯒꯗꯕ ꯁꯞꯄꯣꯔꯠꯇꯤ ꯇꯧꯕ ꯅꯨꯡꯉꯥꯏꯒꯗꯕꯅꯦꯕ
ꯍꯣꯏ ꯁꯣꯄꯣꯠꯇꯣ ꯆꯞ ꯆꯥꯅ ꯂꯦꯞꯄꯒ ꯇꯧꯕ ꯌꯥꯕꯅꯦꯕꯀꯣ
ꯄꯥꯏ ꯂꯩꯇꯦ ꯃꯣꯏꯅ ꯑꯇꯣꯞꯄꯗ ꯇꯧꯈ꯭ꯔꯕꯅꯤꯅ ꯑꯇꯣꯞ ꯕ꯭ꯔꯥꯖꯤꯜꯒ ꯁꯥꯟꯅꯕꯅꯤꯅ ꯀꯅꯥꯗ ꯁꯞꯄꯣꯔꯠ ꯇꯧꯒꯅꯤ ꯈꯪꯗ꯭ꯔꯦ ꯑꯩꯈꯣꯏꯁꯨ
ꯑꯗꯨꯅꯦ ꯑꯗꯣ ꯕ꯭ꯔꯥꯖꯤꯜꯗꯗꯤ ꯂꯩꯌꯦ ꯑꯩ ꯑꯗꯨꯝ
ꯑꯩꯁꯨ ꯂꯩꯕꯨꯗꯤ ꯂꯩꯌꯦ ꯗꯣ ꯅꯨꯡꯉꯥꯏꯇꯕ ꯋꯥꯅꯤꯗ
ꯍꯣꯏ ꯅꯨꯡꯉꯥꯏꯇꯦ ꯍꯣꯏ ꯑꯩꯁꯨ ꯌꯦꯡꯉꯒ ꯑꯁ ꯃꯣꯏ ꯀꯣꯔꯆꯀ ꯌꯥꯝ ꯐꯖꯅ ꯇꯧꯕꯗꯣ ꯍꯥꯏꯗꯤ ꯃꯣꯏ ꯄ꯭ꯂꯦꯌꯔꯁꯤꯡꯕꯨ ꯁꯥꯎꯗꯕꯤꯗ ꯃꯉꯣꯟꯗ ꯑꯣꯏꯅ ꯇꯥꯏꯅꯔꯒꯥꯏ ꯍꯥꯏꯕꯗꯣ